ꯇ ꯑꯣ ꯇꯥꯏꯌꯦ
ꯑꯁ ꯀꯥꯥꯟ ꯆꯛ ꯇꯣꯔꯣꯅꯣꯏꯗꯦ
ꯆꯤꯒꯦ ꯌꯥꯝꯝ ꯆꯤꯒꯦ
ꯀꯪ ꯆꯄ ꯀꯪ ꯆꯄꯅꯦ ꯌꯥꯗ ꯍꯥꯏꯕ
ꯀꯥꯡ ꯍꯤꯗꯥꯛꯁꯨ ꯂꯣꯏꯔꯦ
ꯑꯗꯣ ꯅꯨꯡꯗꯥꯡ ꯋꯥꯏꯔꯝꯃꯤꯁꯤꯅ ꯑꯩ ꯅꯨꯡꯗꯥꯡ ꯋꯥꯏꯔꯝꯁꯦ ꯅꯨꯡꯗꯥꯡ ꯋꯥꯏꯔꯝꯁꯦ ꯑꯩꯒꯤ ꯈ꯭ꯋꯥꯏꯗꯒꯤ ꯄꯥꯝꯖꯕ ꯅꯣꯡꯃꯒꯤ ꯅꯨꯃꯤꯠꯇ
ꯃꯄꯥꯟꯗ ꯐꯝꯃꯗ ꯃꯄꯥꯟꯗꯗꯤ ꯀꯥꯡ ꯌꯥꯝ ꯆꯤꯛꯄ ꯑꯗꯨꯒ
ꯍꯣꯏ ꯂꯤꯔꯤ ꯂꯤꯔꯤ ꯍꯨꯝꯂꯤꯕ ꯎꯝ ꯍꯥꯏꯌꯣ ꯑꯌꯨꯛ ꯉꯟꯇꯥꯁꯨ ꯍꯧꯒꯠꯂꯦ ꯑꯩꯗꯤ ꯑꯉꯥꯡ ꯂꯥꯏꯔꯤꯛ ꯇꯝꯕꯤꯕ ꯆꯠꯄꯩꯅꯤꯅ ꯑꯗꯣ ꯅꯨꯡꯗꯥꯥꯎꯔꯛꯑꯁꯦ ꯌꯥꯝ ꯅꯨꯡꯉꯥꯏꯕ
ꯅꯨꯡꯗꯪ ꯋꯥꯏꯔꯝꯁꯦ ꯍꯦꯟꯅ ꯅꯨꯡꯁꯤꯕ
ꯍꯣꯏ ꯍꯌꯦꯡ ꯅꯣꯡꯅꯥꯡꯅꯒ ꯉꯏꯉꯦ ꯈꯣꯡꯉꯗꯗ ꯌꯥꯝ ꯅꯨꯡꯁꯤ ꯍꯥꯏꯕ ꯑꯩꯗꯤ
ꯑꯉꯥꯡ ꯂꯥꯏꯔꯤꯛ ꯇꯝꯍꯟꯕꯗꯣ ꯑꯗꯨꯝ ꯅꯨꯡꯉꯥꯏꯕ꯭ꯔꯥ
ꯅꯨꯡꯉꯥꯏꯌꯦ ꯍꯣꯏ ꯑꯗꯨ ꯋꯥꯔꯤꯗꯣ ꯁꯥꯔꯔꯣꯏꯁꯦ ꯑꯉꯥꯡꯒꯤꯗꯣ ꯑꯃ ꯑꯣꯏꯅ ꯇꯧꯁꯤꯅ
ꯑꯣ ꯍꯣꯏ
ꯅꯣꯏ ꯅꯪ ꯍꯧꯖꯤꯛ ꯍꯧꯖꯤꯛ ꯑꯇꯤꯌꯥꯒꯤ ꯃꯆꯨ ꯀꯩ ꯑꯣꯏ
ꯅꯪꯁꯥ ꯉꯥꯡꯉꯦ ꯉꯥꯡꯕꯁꯨ ꯌꯥꯎꯋꯦ ꯉꯧ
ꯎꯝ
ꯑꯅꯝꯕꯅ ꯉꯥꯡꯉꯦ
ꯅꯣꯡ ꯆꯨꯔꯛꯇꯣꯏꯔꯦ ꯑꯗꯨꯒꯤꯅꯦ ꯎꯆꯦꯛ ꯃꯌꯥꯝꯁꯦ ꯃꯌꯨꯝꯗ ꯍꯟꯖꯟꯅꯔꯛꯑꯦ ꯉꯁꯥꯏꯈꯩ ꯆꯥꯛꯇꯥꯕ ꯆꯠꯂꯨꯔꯦꯗꯅ ꯀꯣ ꯄ ꯄꯥꯏꯔꯒ ꯍꯧꯖꯤꯛꯅ ꯃꯌꯨꯝꯗ ꯍꯪꯖꯟꯅꯔꯛꯄꯒꯤꯅꯦ ꯎꯆꯦꯛ ꯃꯃꯥꯅ ꯃꯆꯥ ꯃꯌꯥꯝꯁꯦ ꯀꯧꯁꯤꯜꯂꯒ ꯑꯇꯤꯌꯥ ꯁꯦꯟꯕ ꯊꯨꯡꯅ ꯃꯣꯏꯁꯦ ꯄꯥꯏꯔꯒ ꯁꯥꯟꯅꯔꯤ
ꯎꯝ ꯃꯣꯏꯗꯣ ꯌꯦꯡꯃꯅꯅꯨ ꯃꯣꯏ ꯌꯨꯠ ꯍꯥꯜꯂꯛꯀꯅꯤ
ꯑꯝ ꯑꯗꯨꯅꯦ ꯑꯗꯣ ꯅꯣꯡ ꯇꯥꯕꯁꯦꯗꯤ ꯌꯥꯝ ꯇꯜꯂꯦ ꯍꯥꯏꯕ ꯃꯃꯥꯡꯗꯁꯨꯅꯦ ꯅꯣꯡꯂꯩ ꯅꯨꯡꯁꯤꯠ ꯇꯧꯗꯅ
ꯅꯣꯡ ꯇꯥꯕꯁꯦ ꯌꯥꯝ ꯄꯥꯝꯃꯦ
ꯏꯕꯦꯝꯃ ꯏꯅꯥ ꯈꯨꯟꯕ ꯅꯣꯏꯅꯗ ꯅꯣꯡ ꯇꯥꯕ ꯄꯥꯝꯕꯩ ꯋꯥꯅꯦ ꯂꯥꯏꯔꯤꯕ ꯃꯤꯁꯤꯡꯗꯤꯅꯦ ꯅꯣꯡ ꯇꯥꯞꯕꯁꯦ ꯌꯥꯝ ꯄꯥꯝꯗꯦ
ꯑꯩꯈꯣꯏꯁꯨ ꯏꯅꯥꯛ ꯈꯨꯟꯗꯤ ꯑꯗꯨꯝ ꯄꯥꯝꯖꯕꯩ ꯋꯥꯅꯦ
ꯏꯁ ꯑꯗꯨꯏꯁꯨ ꯍꯧꯖꯤꯛꯀꯥꯟ ꯅꯣꯡ ꯇꯥꯔꯗꯤ ꯅꯣꯡꯂꯩ ꯅꯨꯡꯁꯤꯠ ꯑꯣꯏꯅ ꯍꯦꯛꯇ ꯑꯔꯩꯒꯤ ꯅꯨꯡꯁꯤꯠꯁꯦ ꯁꯤꯠꯂꯅꯤꯗꯅ ꯃꯤꯒꯤ ꯌꯨꯝꯗꯣ ꯂꯦꯟꯖꯥꯎ ꯂꯦꯟꯖꯥꯎꯁꯦ ꯐꯨꯊꯔꯅꯤ ꯑꯗꯨꯒ ꯃꯗꯨꯅꯅꯦ ꯑꯩꯈꯣꯏ ꯑꯗꯥꯋꯥꯏꯗꯗꯤ ꯌꯥꯗ꯭ꯔꯦ ꯌꯨꯝꯁꯤꯡꯗꯣꯡ ꯂꯣꯏꯗꯣꯏꯅꯦ
ꯑꯩꯈꯣꯏꯁꯨꯅꯦ ꯏꯁꯤꯡ ꯅꯣꯡ ꯌꯥꯝ ꯇꯥꯔꯗꯤ ꯏꯁꯤꯡ ꯊꯜꯂꯦꯕ ꯀꯥꯗꯣ
ꯎꯝ
ꯑꯌꯨꯛꯇꯗꯨ ꯃꯤꯁꯤꯡ ꯆꯪꯉꯒ ꯂꯩꯔꯝꯅꯦꯕ ꯑꯌꯨꯛꯇ ꯁꯦꯡꯕꯅ
ꯍꯣꯏ
ꯃꯇꯝ ꯌꯥꯝ ꯄꯥꯝꯃꯨꯏ ꯑꯌꯨꯛꯇ ꯍꯧꯒꯠꯂꯁꯨ ꯏꯁꯤꯡ ꯌꯥꯝ ꯂꯩꯔꯗꯤ ꯊꯕꯛ ꯑ ꯇꯣꯛꯞꯄꯒ ꯇꯧꯕ ꯌꯥꯗꯦ
ꯍꯣꯏ ꯑꯗꯣ ꯅꯪꯅ ꯑꯩꯉꯣꯟꯗ ꯅꯍꯥꯟ ꯂꯤꯅꯤ ꯍꯥꯏꯕ ꯋꯥꯔꯤꯗꯣ ꯑꯝꯇ ꯂꯤꯔꯛꯑꯣ ꯀꯩ ꯋꯥꯔꯤꯅꯣ ꯅꯪꯅ ꯂꯤꯅꯤ ꯍꯥꯏꯔꯝꯕꯗꯣ
ꯀꯧꯊꯣꯛꯈ꯭ꯔꯦꯅꯦ ꯑꯩ ꯀꯔꯤ ꯍꯥꯏꯔꯝꯒꯦ ꯈꯤꯇꯪ ꯅꯤꯡꯁꯤꯡꯍꯜꯂꯣ
ꯑꯁ ꯅꯪꯅ ꯑꯉꯥꯡꯁꯤꯡꯒꯤ ꯂꯥꯏꯔꯤꯛꯇ ꯌꯥꯎꯕ ꯋꯥꯔꯤ ꯑꯃ ꯂꯤꯒꯦꯅ ꯍꯥꯏꯕꯗꯣ ꯑꯩꯉꯣꯟꯗ
ꯑꯣ ꯑꯗꯨꯗꯨꯔꯣ
ꯎꯝ
ꯎꯝ ꯅꯠꯇꯦꯗ ꯋꯥꯔꯤꯗꯨꯗ ꯁꯨꯃꯥꯏ ꯑꯩꯈꯣꯏ ꯏꯕꯥꯅꯤꯒꯤ ꯋꯥꯔꯤꯁꯦ
ꯎꯝ
ꯑꯩꯈꯣꯏ ꯕꯥꯏꯅꯤ ꯈꯪꯅꯕ ꯀꯨꯏꯔꯦꯗꯅ
ꯑꯥ
ꯁꯨꯃꯥꯏꯅ ꯈꯤꯇꯪ ꯆꯞ ꯃꯥꯟꯅꯅ ꯈꯤꯇꯪ ꯈꯤꯇꯪ ꯃꯥꯟꯅꯕ ꯃꯔꯨꯞꯀꯤ ꯃꯔꯨꯞꯀꯤ ꯃꯇꯥꯡꯗ ꯋꯥꯔꯤ ꯌꯥꯎꯔꯝꯕ ꯑꯗꯨꯗ ꯅꯪ ꯅꯤꯡꯁꯤꯡꯂꯛꯄ
ꯑꯣ ꯑꯣ ꯀꯩ ꯋꯥꯔꯤꯅꯣꯕ ꯀꯩ ꯋꯥꯔꯤꯔꯤꯅꯣꯕ ꯇꯥꯅꯤꯡꯉꯦ ꯂꯤꯔꯛꯑꯣ
ꯋꯥꯔꯤꯁꯤꯗ ꯃꯔꯨꯞ ꯅꯨꯄꯤ ꯑꯅꯤꯁꯦ
ꯑꯥ
ꯃꯣꯏꯁꯦ ꯂꯥꯏꯔꯤꯛ ꯇꯝꯃꯤꯟꯅꯕ ꯆꯠꯄ ꯃꯐꯝ ꯑꯃꯗ ꯆꯠꯃꯤꯟꯅꯕ ꯑꯗꯨꯒ ꯑꯃꯁꯤꯅ ꯋꯥꯡ ꯆꯥꯎꯕ ꯑꯃꯁꯤꯅ ꯌꯥꯝ ꯅꯦꯝꯕ
ꯑꯥ
ꯑꯗꯨꯒ ꯃꯣꯏꯁꯦ ꯆꯠꯄꯗꯅꯦ
ꯑꯥ
ꯑꯃꯗꯤ ꯋꯥꯡ ꯆꯥꯎꯕꯅꯤꯅꯅꯦ ꯃꯥꯁꯦ ꯈꯣꯡꯁꯦ ꯌꯥꯝ ꯌꯥꯝ ꯁꯥꯡꯅ ꯁꯨꯝꯅ
ꯑꯥ
ꯌꯥꯝ ꯌꯥꯝ ꯁꯥꯡꯅ ꯂꯧꯥꯎꯋꯦꯕ ꯑꯗꯨꯒ ꯃꯆꯥꯗꯨꯗꯤ ꯄꯤꯛ ꯄꯤꯛꯄꯅꯤꯅ ꯈꯣꯡ ꯈꯣꯡꯗꯣ ꯌꯥꯝ ꯄꯤꯛꯄꯅꯤꯅ ꯈꯤꯇꯪ ꯈꯤꯇꯪ ꯉ ꯆꯠꯂꯦꯕ ꯑꯗꯨ ꯑꯗꯨꯝ ꯊꯦꯡꯕ ꯅꯨꯡꯇꯤꯒꯤ ꯑꯗꯨꯝ ꯊꯦꯡꯕ ꯑꯗꯨꯗ ꯃꯔꯨꯞ ꯃꯔꯨꯞ ꯅꯨꯄꯤꯁꯤꯅ ꯋꯥꯡꯆ ꯆꯥꯎꯕꯤꯁꯤꯅ ꯃꯔꯨꯞ ꯅꯨꯨꯄꯤ ꯅꯦꯝꯕꯤ ꯑꯩꯉꯣꯟꯗꯨꯗ ꯍꯩꯕ ꯍꯌꯦꯡꯗꯒꯤꯅꯦ ꯉꯟꯇ ꯇꯛ ꯂꯥꯛꯑꯣ ꯃꯔꯝꯕꯨ ꯄꯨꯡ ꯇꯔꯥꯗ ꯆꯠꯂꯁꯦ ꯍꯥꯏꯔꯗꯤꯅꯦ ꯄꯨꯡ ꯅꯤꯄꯥꯟꯗ ꯉꯟꯇꯥ ꯍꯧꯒꯠꯂꯒ ꯄꯨꯡ ꯅꯤꯄꯥꯟꯗ ꯆꯠꯄ ꯍꯧꯑꯣ ꯍꯥꯏꯔꯛꯄ ꯑꯗꯨꯗ ꯈꯪ ꯈꯪ ꯅꯣꯛꯅꯤꯡꯕ
ꯑ ꯑ
ꯅꯪꯁꯨ ꯌꯥꯝ ꯋꯥꯡꯉꯦꯗꯅ ꯑꯩꯁꯨꯦ ꯌꯥꯝ ꯅꯦꯝꯃꯦꯗ
ꯍꯣꯏ
ꯑꯩꯈꯣꯏꯒꯤ ꯋꯥꯔꯤꯒ ꯌꯥꯝ ꯃꯥꯟꯅꯗ꯭ꯔꯣ
ꯃꯅꯩꯌꯦ ꯑꯗꯨꯅꯦ ꯑꯁ ꯑꯗꯣ ꯑꯩꯁꯨ ꯋꯥꯔꯤ ꯑꯃꯅꯤꯒꯦ ꯑꯩꯒꯤ ꯑꯉꯥꯡꯒꯤ ꯂꯥꯏꯔꯤꯛ ꯑꯗꯒꯤꯅꯦꯕꯕꯥ
ꯎꯝ
ꯊꯥꯏꯅꯉꯥꯏꯒꯤ ꯃꯃꯥꯡꯗꯅꯦ ꯅꯨꯄꯤ ꯃꯆꯥ ꯑꯃꯁꯦ
ꯎꯝ
ꯍꯥ ꯀꯩꯅꯣ ꯋꯥꯔꯤꯗꯨꯕꯨ ꯑꯩꯕꯨ ꯀꯥꯎꯈ꯭ꯔꯦ ꯇꯧꯔꯤꯁꯦ ꯑꯣ ꯑꯣ ꯅꯤꯡꯖꯉꯦ ꯅꯤꯡ ꯆꯉꯦ ꯎ ꯑꯣ ꯅꯨꯄꯤ ꯃꯆꯥ ꯑꯃꯁꯦ ꯃꯥꯒꯤ ꯃꯃꯥ ꯃꯥꯒꯤ ꯃꯥꯕꯨ ꯄꯣꯛꯄ ꯃꯄꯥꯒ ꯃꯥ ꯄꯣꯛꯄ ꯃꯃꯥꯁꯤꯒꯅꯦ ꯃꯣꯏꯁꯦ ꯀꯣꯏꯕ ꯂꯥꯛꯇꯣꯏꯅꯦꯕ
ꯑꯣ ꯍꯣ
ꯑꯗꯨꯁꯨ ꯎꯃꯪ ꯑꯃꯗꯅꯦꯕ ꯑꯗꯨꯝ ꯀꯣꯏꯕ ꯑꯣꯏꯅ ꯂꯥꯛꯄ ꯄꯚꯥꯏ ꯇꯔꯦ ꯃꯣꯏꯁꯦ ꯃꯍꯧꯁꯥꯒ ꯑꯗꯨꯝ ꯇꯣꯠꯅ ꯇꯤꯟꯅꯅ ꯂꯩꯖꯅꯤꯡꯕ ꯀꯥꯡꯕꯨ ꯑꯣꯏꯕ ꯑꯗꯩ ꯍꯧꯖꯤꯛꯀꯥꯟꯒꯤ ꯑꯔꯥꯡ ꯑꯔꯥꯛ ꯑꯆꯥꯄꯆꯥꯥꯐꯝ ꯑꯅꯧ ꯑꯅꯧꯕ ꯃꯌꯥꯝ ꯂꯩꯔꯤꯁꯦ ꯑꯁꯤꯒꯨꯝꯕ ꯆꯪꯅꯤꯡꯗꯦꯕ ꯑꯗꯨꯅ ꯎꯃꯪ ꯑꯃꯗ ꯂꯥꯛꯑꯦꯕ ꯃꯣꯏꯁꯦ ꯌꯨꯝꯒ ꯁꯥꯔꯒ ꯎꯃꯪꯁꯤꯗ ꯍꯤꯟꯖꯥꯡꯒ ꯊꯣꯒꯠꯂꯒ ꯇꯧꯕ ꯑꯗ ꯃꯃꯥꯒ ꯃꯄꯥꯒꯁꯦ ꯃꯃꯥꯒ ꯃꯄꯥꯁꯤꯅ ꯅꯨꯡꯁꯤ ꯋꯥꯔꯤ ꯁꯥ ꯐꯠꯇꯅ ꯈꯣꯠꯇꯅ ꯑꯣꯏꯅꯗꯅ ꯂꯩꯅꯉꯥꯏꯗꯅꯦ ꯃꯆꯥꯁꯤꯅꯅꯦ ꯑꯩ ꯑꯁꯥꯕꯛꯇꯪ ꯆꯠ ꯀꯦ ꯍꯥꯏꯔꯒ ꯆꯠꯈꯤꯕꯁꯦ ꯃꯃꯥꯒ ꯃꯄꯥꯁꯤꯅ ꯈꯪꯍꯧꯔꯔꯣꯏꯕ
ꯎꯝ
ꯑꯗꯨꯒ ꯑꯉꯥꯡꯁꯤꯅꯅꯦ ꯁꯨꯝ ꯁꯨꯝ ꯆꯠꯂꯒꯅꯦ ꯃꯥꯁꯦ ꯌꯨꯝ ꯐꯖꯕ ꯑꯃꯝ ꯎꯔꯕ ꯎꯒꯤ ꯌꯨꯝꯅꯦꯕꯀꯣ ꯄꯤꯛꯇꯛ ꯇꯧꯔ ꯌꯥꯝ ꯐꯖꯔꯕ ꯃꯥ ꯑꯦ ꯀꯅꯥ ꯌꯨꯝ ꯑꯣꯏꯔꯁꯨ ꯖꯥꯠꯅꯣ ꯌꯥꯝ ꯐꯖꯩꯅꯦ ꯑꯁꯤꯒꯨꯝꯕꯁꯤꯗ ꯆꯪꯉꯒ ꯑꯩꯁꯦ ꯉꯥꯏꯥꯛꯇꯪꯕꯨ ꯁꯥꯟꯅꯔꯨꯒꯦ ꯒꯦꯅ ꯆꯪꯉꯕ ꯃꯥꯗꯤ ꯃꯃꯥ ꯃꯄꯥ ꯂꯩꯍꯧꯋꯦ ꯀꯥꯏꯅ ꯍꯥꯏꯕꯁꯦ ꯂꯣꯏ ꯀꯥꯎꯊꯣꯛꯈ꯭ꯔꯦꯕ ꯉꯥꯛꯇ ꯃꯇꯝꯗꯨꯗ ꯑꯗꯨꯒ ꯌꯨꯝꯁꯤꯗ ꯆꯪꯕꯁꯤꯗꯅꯦ ꯃꯥꯅ ꯀꯅꯥ ꯀꯅꯥ ꯂꯩꯒꯦ ꯍꯥꯏꯕ ꯀꯅꯥ ꯈꯨꯝꯃꯛꯇ꯭ꯔꯕ ꯈꯨꯝꯃꯛꯇꯕꯗꯩ ꯁꯨꯝ ꯆꯪꯁꯤꯜꯂꯦ ꯃꯥꯁꯦ ꯑꯗꯨꯒ
ꯎꯝ
ꯏꯍꯥꯟ ꯍꯥꯟꯕꯗ ꯆꯧꯀ꯭ꯔꯤ ꯂꯩꯔꯝꯃꯦꯕ ꯆꯧꯀ꯭ꯔꯤ ꯑꯍꯨꯝ ꯂꯩꯔꯝꯃꯦꯕ ꯄꯤꯛꯂꯣ ꯄꯤꯛꯄ ꯆꯣꯀꯔꯤ ꯑꯦꯝꯅꯦ ꯃꯌꯥꯏ ꯑꯣꯏꯔꯞ ꯆꯥꯎꯕ ꯆꯧꯀ꯭ꯔꯤ ꯑꯃꯅꯦ ꯑꯆꯧꯕ ꯆꯧꯀ꯭ꯔꯤ ꯑꯃꯅꯦ ꯂꯩꯔꯃꯕ ꯁꯤ ꯁꯤ ꯁꯤ ꯆꯧꯀ꯭ꯔꯤ ꯑꯍꯨꯝꯁꯤꯅ ꯍꯥꯏꯅꯤꯡꯉꯤꯁꯦ ꯀꯩ ꯍꯥꯏꯅꯤꯡꯉꯤꯅꯣ ꯏꯃꯨꯡꯁꯦ ꯃꯤ ꯀꯌꯥ ꯂꯩꯕ ꯏꯃꯨꯡꯅꯦ ꯍꯥꯏꯅꯤꯡꯉꯤꯅꯣ
ꯑꯍꯨꯝꯅꯦ ꯑꯍꯨꯝ ꯂꯩꯌꯦꯅ ꯍꯥꯏꯅꯤꯡꯉꯤꯅꯦ
ꯑꯦ ꯅꯥꯡꯁ ꯌꯥ ꯍꯥꯏꯩꯅ
ꯑꯩꯗꯤ ꯍꯩꯕꯅꯦ ꯑꯗꯣ ꯅꯪꯒꯤ ꯋꯥꯔꯤꯁꯦ ꯅꯪꯒꯤ ꯋꯥ ꯊꯠꯇꯕ ꯆꯄꯗꯤ ꯅꯠꯇꯦꯕꯀꯣ ꯅꯪ ꯋꯥꯔꯤꯁꯦ ꯑꯩ ꯃꯪꯗ ꯎꯈ꯭ꯔꯕꯒꯨꯝ ꯇꯧꯋꯦ ꯅꯍꯥꯟꯅꯩꯪ ꯅꯍꯥꯟꯅꯩ ꯃꯪ ꯂꯤꯔꯤꯒꯦ ꯍꯥꯏꯕꯗꯣ ꯑꯗꯨ
ꯑ
ꯆꯞ ꯃꯥꯟꯅꯅ ꯅꯪꯅ ꯍꯧꯖꯤꯛ ꯋꯥꯔꯤ ꯑꯣꯏꯅ ꯂꯤꯔꯛꯄꯁꯦ ꯀꯃꯥꯏꯅꯔꯣ
ꯑꯁ ꯇꯥꯛꯀꯗ ꯌꯦꯡꯒꯣꯗ ꯃꯥꯟꯅꯔꯝꯗ꯭ꯔꯗꯤ ꯎꯝ ꯑꯗꯨꯒꯅꯦ ꯑꯉꯥꯡꯁꯤ ꯑꯉꯥꯡ ꯅꯨꯄꯤ ꯃꯆꯥꯁꯤꯔꯅꯦ ꯆꯧꯀ꯭ꯔꯤꯁꯤꯗ ꯑꯆꯧꯕꯁꯤꯗꯪ ꯑꯃꯨꯛ ꯐꯝꯃꯦ ꯑ ꯑꯩ ꯆꯧꯀ꯭ꯔꯤ ꯑꯆꯧꯕꯁꯤꯗꯤ ꯀꯥꯈꯠꯄꯕꯨ ꯉꯝꯖꯗ꯭ꯔꯦ ꯍꯥꯏ ꯃꯌꯥꯏꯒꯤꯁꯤꯗ ꯑꯃꯨꯛ ꯐꯝꯃꯦ ꯑꯁ ꯁꯤꯅ ꯑꯃꯨꯛꯀ ꯍꯦꯟꯅ ꯉꯝꯖꯗ꯭ꯔꯦꯗ ꯑꯩꯁꯦ ꯑꯆꯧꯕꯁꯤꯗ ꯐꯝ ꯑꯣꯏꯔꯒ ꯁꯤꯗ ꯑꯃꯨꯛ ꯐꯝꯕꯁꯦ ꯁꯤꯁ ꯈꯤꯇꯪꯗꯤ ꯄꯤꯛꯊꯩ ꯍꯥꯏꯕꯕꯨ ꯑꯩꯒꯤ ꯑꯣꯏꯗꯦꯗꯅ ꯈꯜꯂꯦꯕ ꯑꯗꯨ ꯈ꯭ꯋꯥꯏ ꯃꯆꯥꯁꯤꯗ ꯑ ꯐꯝꯕꯁꯤꯗꯅꯦ ꯆꯞ ꯆꯥꯟꯅꯔꯦꯕ ꯃꯥꯅ ꯑꯦ ꯁꯤꯁꯨ ꯀꯨꯔꯤꯁꯤ ꯆꯞ ꯆꯥꯟꯅꯔꯦ ꯑꯩ ꯌꯨꯝ ꯄꯨꯈ꯭ꯔꯁꯤꯔꯥ ꯀꯥꯏꯅ ꯈꯜꯂꯦꯕ ꯑꯗꯣ ꯈꯜꯂꯤꯉꯥꯏ ꯃꯥꯅ ꯑꯦ ꯃꯣꯏ ꯌꯨꯝꯁꯦ ꯑꯇꯩ ꯑꯇꯩ ꯀꯩ ꯂꯩꯔꯤ ꯖꯥꯠꯅꯣ ꯑꯝꯇꯪꯒ ꯌꯦꯡꯈꯤꯒꯦ ꯍꯥꯏꯔ ꯃꯥꯁꯦ ꯀꯨꯝꯘꯔꯛꯑꯦ ꯀꯨꯝꯗꯔꯒꯅꯦ ꯃꯣꯏꯁꯦ ꯁꯪꯒꯣꯝꯅ ꯁꯦꯝꯕ ꯁꯪꯒꯣꯝꯒ ꯆꯥꯛꯍꯥꯎꯒꯅ ꯁꯦꯝꯕ ꯑꯍꯥꯎꯕ ꯑꯆꯥꯄꯣꯠ ꯑꯃ ꯂꯩꯔꯝꯃꯦꯕ
ꯎꯝ
ꯑꯗꯨꯒꯅꯦ ꯊꯨꯝꯇꯛ ꯊꯨꯝꯇꯛꯀ ꯇꯧꯕ ꯑꯃ ꯑꯗꯨꯗꯣ ꯃꯣꯏ ꯌꯨꯝꯁꯤꯗ ꯇꯦꯡꯀꯣ ꯑꯍꯨꯝꯃꯨꯛ ꯂꯩꯔꯝꯃꯦ ꯄꯤꯛꯇ꯭ꯔꯨ ꯄꯤꯛꯄ ꯇꯦꯡꯀꯣꯠ ꯑꯃ ꯑꯗꯨꯒ ꯃꯊꯪꯗ ꯈꯤꯇꯪ ꯆꯥꯎꯈꯠꯄ ꯑꯃ ꯃꯊꯪꯗꯅ ꯈ꯭ꯋꯥꯏ ꯆꯥꯎꯕ ꯑꯃ ꯑꯗꯨꯗꯅꯦ ꯃꯥꯅꯅꯦ ꯈ꯭ꯋꯥꯏ ꯑꯆꯧꯕꯗꯣ ꯆꯥꯔꯦ ꯈ꯭ꯋꯥꯏ ꯑꯆꯧꯕꯗꯨ ꯆꯥꯗ ꯈꯨꯠ ꯁꯥꯥ ꯑꯃ ꯇꯧ ꯂꯩꯔꯝꯃꯦ ꯃꯁꯦ ꯆꯥꯔ
ꯎꯝ
ꯂꯩ ꯄꯣꯛꯑꯦ ꯀꯩꯅꯣ ꯑꯁꯨꯌꯥꯝ ꯁꯥꯕꯁꯤꯕꯣ ꯍꯥꯏꯔꯒ ꯃꯥꯁꯦ ꯇꯣꯛꯈ꯭ꯔꯦꯕꯀꯣ ꯑꯗꯨꯒꯅꯦ ꯑꯅꯤꯁꯨꯕ ꯇꯦꯡꯀꯣꯠꯁꯦ ꯑꯃꯨꯛ ꯆꯥꯏꯔꯦ ꯑꯁꯤ ꯁꯤꯁꯨꯅꯦꯕ ꯑꯁ ꯃꯥꯗꯣ ꯁꯥ ꯂꯩꯔꯝꯃꯦꯕ ꯑꯁ ꯍꯥꯎꯇꯦꯗ ꯑꯁꯤꯁꯦ ꯁꯨ ꯍꯥꯏꯔꯦ ꯑꯗꯨꯒ ꯈ꯭ꯋꯥꯏꯗꯒꯤ ꯑꯄꯤꯛꯄꯗ ꯆꯥꯕꯁꯨ ꯈꯨꯍꯥꯎ ꯑꯝꯇꯧ ꯂꯩꯔꯝꯃꯦ ꯑꯗꯩ ꯃꯥ ꯑꯁ ꯈꯨꯍꯥꯎꯁꯤ ꯂꯩꯇ꯭ꯔꯦꯍꯦ ꯀꯥꯏꯅ ꯈꯜꯂꯦꯕ ꯑꯩꯁꯤꯕꯨ ꯏꯁꯣꯔꯒꯤ ꯂꯝꯗ ꯂꯩꯔꯖꯥꯠꯂꯣ ꯈꯨꯍꯥꯎꯁꯤꯗꯤ ꯍꯥꯎꯃꯟꯗ ꯑꯩꯁꯦ ꯀꯥꯏꯅ ꯈꯜꯂꯦꯕ ꯏꯁꯣꯔꯒꯤ ꯃꯅꯥꯛ ꯌꯧꯔꯕꯣ ꯑꯩꯕꯣ ꯀꯥꯏ ꯑꯗꯨꯒ ꯂꯣꯏꯔꯀꯥꯟꯗ ꯃꯥꯁꯤꯅꯅꯦ ꯇꯞ ꯇꯥꯏ ꯆꯥꯁꯜꯂꯕꯅꯤꯅ ꯐꯃꯨꯡ ꯑꯃꯨꯛ ꯊꯤꯔꯛꯑꯦ ꯐꯃꯨꯡ ꯊꯤꯔꯛꯄꯁꯤꯗꯅꯦ ꯄꯤꯛꯇ꯭ꯔꯨ ꯄꯤꯛꯄ ꯐꯃꯨꯡ ꯑꯃ ꯂꯩꯔ ꯇꯣꯛ ꯑꯣꯏ ꯑꯗꯨꯒꯅꯦ ꯃꯥꯁꯦ ꯇꯨꯝꯈ꯭ꯔꯦ ꯃꯥꯅ ꯇꯨꯝꯃꯤꯉꯩꯗꯅꯦ ꯌꯨꯝꯁꯤꯒꯤ ꯃꯄꯨ ꯀꯅꯥ ꯑꯣꯏꯔꯝꯃꯤ ꯈꯪꯕ꯭ꯔꯥ ꯁꯥꯛꯑꯣꯝ ꯁꯥꯛꯑꯣꯝꯗꯣ ꯈꯪꯕ꯭ꯔꯣ ꯁꯑꯣꯝ ꯑꯥ ꯁꯑꯣꯝ ꯑꯍꯨꯝꯒꯤ ꯃꯌꯨꯝ ꯑꯣꯏ ꯂꯩꯔꯝꯃꯕ ꯑꯗꯨꯅ ꯂꯥꯛꯑꯒ ꯔꯦ ꯃꯥꯁꯦ ꯀꯩꯅꯣ ꯅꯪ ꯁꯤ ꯇꯨꯃꯤꯘꯤꯅ ꯉꯥꯡꯉꯦꯕ
ꯎꯝ ꯑꯗꯣ ꯃꯃꯥ ꯃꯄꯥꯅ ꯊꯤꯒꯠꯇ꯭ꯔꯣ
ꯃꯃꯥ ꯃꯄꯥꯅ ꯀꯣꯟꯅ ꯊꯤꯒꯠꯂꯛꯇꯣꯏꯅꯦ ꯑꯗꯣ ꯑꯩ ꯁꯤꯒꯤ ꯋꯥꯔꯤꯁꯦ ꯅꯪ ꯑꯗꯨꯝ ꯈꯔ ꯈꯟꯖꯥꯟꯅꯔ ꯂꯩꯔꯕ ꯀꯃꯥꯏ ꯀꯃꯥꯏꯅ ꯇꯧꯗꯣꯏꯅꯣꯗꯣ ꯑꯩ ꯑꯃꯨꯛ ꯈꯔ ꯀꯣꯟꯅ ꯂꯩꯔꯒ ꯑꯃꯨꯛ ꯂꯤꯒꯦꯕ ꯈꯪꯕ꯭ꯔꯥ ꯅꯪꯒꯤ ꯋꯥꯔꯤ ꯑꯃꯒ ꯑꯃꯨꯛ ꯂꯤꯔꯣ
ꯑꯩ ꯋꯥꯔꯤꯅꯅꯦ ꯍꯧꯖꯤꯛꯀꯤ ꯅꯪꯅ ꯋꯥꯔꯤ ꯍꯥꯏꯔꯛꯄꯗꯣ
ꯎꯝ
ꯑꯗꯣ ꯑꯗꯨ
ꯑꯗꯨꯏ ꯃꯈꯥ ꯂꯤꯔꯛꯑꯣꯅꯦ ꯅꯪꯒꯤ ꯃꯥꯡꯗ ꯎꯈꯤꯕꯗꯣ ꯑꯗꯨꯏ ꯃꯈꯥ
ꯑꯗꯨꯅꯦ ꯑꯗꯨ ꯂꯤꯔꯛꯀꯦ ꯇꯧꯕꯅꯦꯕ ꯑꯗꯨ ꯂꯤꯔꯛꯇ꯭ꯔꯤꯉꯩꯗꯅꯦ ꯁꯤꯅꯦ ꯑꯉꯥꯡ ꯃꯆꯥꯒꯤꯒꯨꯝꯗꯨꯅ ꯆꯥꯛ ꯌꯥꯝ ꯆꯥꯔꯝꯃꯦꯕ ꯑꯗꯨ ꯅꯨꯃꯤꯠꯇꯣ
ꯎꯝ ꯎꯝ
ꯆꯥꯛꯌꯥꯝ ꯆꯥꯏꯌꯦ ꯑꯗꯨꯒꯅꯦ ꯑꯩꯁꯨ ꯌꯥꯝ ꯇꯨꯝꯅꯤꯡꯈ꯭ꯔꯦꯕ ꯇꯨꯝꯕ ꯀꯥꯟꯗ ꯍꯧꯖꯤꯛ ꯅꯪꯅ ꯍꯥꯏꯔꯛ ꯂꯤꯔꯛꯄ ꯋꯥꯔꯤ ꯈꯣꯏꯗꯣ
ꯑꯥ
ꯑꯗꯨ ꯆꯞ ꯆꯥꯅ ꯑꯗꯨꯃꯨꯛ ꯆꯞ ꯆꯥꯅ ꯅꯪꯅ ꯂꯤꯔꯛꯄ ꯃꯇ ꯐꯧꯗꯣ ꯑꯗꯨ ꯐꯧꯗꯤ ꯌꯥꯝ ꯆꯞ ꯃꯥꯟꯅꯅ ꯃꯪꯉꯦꯕ ꯑꯩꯒꯤ ꯃꯪꯗꯁꯨ
ꯑꯥ
ꯑꯗꯨ ꯃꯈꯥ ꯃꯈꯥ ꯇꯥꯕꯅ ꯇꯥꯑꯣ ꯃꯥꯟꯅꯕ꯭ꯔꯥ ꯃꯥꯟꯅꯗꯕ꯭ꯔꯥ ꯑꯗꯨꯒꯅ ꯃꯃꯥ ꯃꯄꯥꯅ ꯊꯤꯒꯜꯂꯦꯕ ꯃꯥꯁꯦ
ꯑꯥ
ꯌꯥꯝ ꯆꯤꯒꯠꯂ ꯑꯉꯥꯡ ꯃꯆꯥꯁꯦ ꯀꯞꯄ ꯍꯧꯔꯦꯕ ꯃꯥꯁꯦ ꯌꯥꯝ ꯀꯤꯃꯟꯗꯅ ꯆꯦꯟꯊꯣꯛ ꯀꯈ꯭ꯔꯦꯕ ꯃꯄꯥꯟ ꯆꯦꯟꯊꯣꯛꯈ꯭ꯔꯦ ꯑꯗꯨꯕꯨ ꯂꯝꯕꯤꯁꯦ ꯀꯥꯎꯔꯕ ꯀꯃꯥꯏꯅ ꯀꯃꯥꯏꯅ ꯁꯤ ꯌꯨꯝꯁꯤꯗ ꯂꯥꯛꯄ ꯖꯥꯠꯅꯣ ꯍꯥꯏꯕꯁꯦ ꯃꯥ ꯀꯥꯎꯈ꯭ꯔꯕ ꯀꯥꯎꯊꯣꯛꯈ꯭ꯔꯕ ꯃꯃꯥ ꯃꯄꯥꯅꯁꯨ ꯌꯥꯝ ꯊꯤꯒꯜꯂꯦ ꯃꯃꯥ ꯃꯄꯥꯅ ꯁꯣꯝ ꯁꯥꯏꯏꯗ ꯆꯠꯈ꯭ꯔꯕ ꯃꯆꯥꯁꯤꯅ ꯁꯣꯝ ꯁꯥꯏꯗ ꯆꯠꯈ꯭ꯔꯕ ꯌꯥꯝꯅ ꯂꯥꯎꯔ ꯂꯥꯎꯔꯒꯁꯨ ꯌꯥꯝꯅ ꯊꯤꯔꯛꯑꯦ ꯃꯃꯥ ꯃꯆꯥ ꯃꯃꯥ ꯃꯄꯥꯁꯤꯅ ꯃꯥꯕꯨ ꯌꯥꯝ ꯁꯤꯔꯦ ꯃꯆꯥꯗꯨꯅꯁꯨ ꯃꯃꯥ ꯃꯃꯥ ꯃꯄꯥ ꯕꯄꯥ ꯍꯥꯏꯅ ꯌꯥꯝ ꯀꯧꯋꯦꯕ ꯑꯗꯨ ꯃꯣꯏ ꯑꯅꯤꯁꯦ ꯁꯨꯛꯊꯦꯡ ꯊꯦꯡꯅꯗ꯭ꯔꯦꯕ ꯑꯗꯣ ꯂꯥꯁꯇꯗꯤ ꯑꯉꯥꯡꯁꯦ ꯁꯨꯃꯥꯏꯅ ꯎ ꯃꯈꯥꯗ ꯐꯝꯃꯒꯅꯦ ꯌꯥꯝ ꯀꯞꯄꯦꯕ ꯍꯤꯛ ꯍꯤꯛ ꯍꯥꯏꯅ ꯑꯗꯨꯝ ꯀꯞꯄꯒ ꯂꯩꯌꯦꯕ ꯑꯗꯨꯀꯥꯟꯗ ꯃꯃꯥ ꯃꯃꯥꯁꯤꯅꯅꯦ ꯈꯤꯇꯪ ꯇꯥꯕ ꯃꯃꯥꯁꯤꯅꯈꯤ ꯈꯤꯇꯪ ꯇꯥꯔꯒ ꯃꯃꯥꯁꯤꯅ ꯁꯣꯝ ꯃꯥꯅ ꯀꯞꯄ ꯈꯣꯟꯖꯦꯜꯗꯣ ꯑꯗꯨꯗꯣ ꯇꯥꯔꯒ ꯇꯥꯔꯒ ꯆꯠ ꯀꯄꯗꯅꯦ ꯃꯆꯥꯁꯦ ꯂꯩꯔꯝꯕ ꯃꯃꯥꯏꯒꯥꯁꯦ ꯉꯥꯡꯁꯥꯡ ꯉꯥꯡꯔꯒꯅꯦ ꯃꯥꯁꯤꯁꯨꯅꯦ ꯅꯨꯡꯗꯥꯡ ꯋꯥꯏꯗ ꯊꯣꯛꯄꯅꯤꯅ ꯀꯥꯡ ꯆꯤꯛꯑꯒꯅꯦ ꯃꯁꯥ ꯁꯥꯥꯁꯦ ꯂꯣꯏꯅꯃꯛ ꯄꯣꯝꯇꯨꯛ ꯄꯣꯝꯇꯨꯛ ꯂꯣꯏꯅꯃꯛ ꯇꯧꯕ ꯌꯥꯝ ꯅꯨꯡꯁꯤꯌꯦ ꯃꯄꯥꯅ ꯃꯄꯥꯗꯨꯅꯁꯨ ꯎꯔꯒꯅꯦ ꯃꯄꯥꯅ ꯁꯨꯃꯥꯏꯅ ꯍꯥꯏꯕ ꯃꯊꯪꯗꯗꯤ ꯁꯨꯃꯥꯏꯅ ꯀꯣꯏꯕꯁꯨ ꯁꯨꯀꯂꯥꯛ ꯂꯥꯛꯔꯣꯏꯁꯤꯅ ꯍꯥꯏꯔꯝꯕ ꯑꯩ ꯃꯪꯗ ꯅꯪꯒꯤꯒ ꯃꯥꯟꯅꯕ꯭ꯔꯥ
ꯃꯥꯟꯅꯩꯌꯦ ꯅꯪ ꯀꯩꯅꯣ ꯆꯞ ꯃꯥꯟꯅꯩꯌꯦ ꯅꯪ ꯎꯃꯪꯗꯣ
ꯑꯗꯨꯅꯦ
ꯑꯁ ꯑꯗꯣ ꯋꯥꯔꯤꯁꯤꯅ ꯍꯥꯏꯅꯤꯡꯉꯤꯁꯦ ꯀꯩꯅꯣ ꯅꯪ ꯈꯤꯇ ꯍꯥꯏꯔꯛꯑꯣ
ꯋꯥꯔꯤꯁꯤꯅ ꯍꯥꯏꯅꯤꯡꯉꯤꯁꯦ ꯃꯆꯥꯅꯨꯄꯤꯁꯦ ꯃꯆꯥꯅꯨꯄꯤꯁꯦ ꯑꯍꯥꯟꯕ ꯑꯍꯥꯟꯕ ꯊꯣꯡꯒꯥꯟ ꯆꯪꯕꯗꯨꯗ ꯁꯨꯀ꯭ꯔꯤ ꯎꯔꯝꯕꯗꯣ ꯑꯗꯨꯗ ꯑꯗꯨꯝ ꯠꯈ꯭ꯔꯗꯣꯏꯅꯦꯕ ꯃꯥꯅ ꯑꯗꯨꯝ ꯍꯦꯟꯖꯤꯟ ꯍꯦꯟꯖꯤꯟ ꯑꯉꯥꯡꯒꯤ ꯋꯥꯈꯜꯗꯨꯅ ꯍꯦꯟꯅ ꯍꯦꯟꯅ ꯌꯦꯡꯅꯤꯡꯕ ꯐꯥꯎꯕꯗꯣ ꯑꯗꯨ ꯃꯅꯨꯡ ꯑꯗꯨꯝ ꯆꯪꯕꯗ ꯃꯥꯁꯦ ꯊꯦꯡꯅꯔꯣꯏꯗꯕ ꯌꯥꯝ ꯊꯦꯡꯅꯔꯦꯕ ꯑꯗꯨꯅ ꯁꯤꯅ ꯇꯥꯛꯄꯗꯤ ꯑꯉꯥꯡ ꯃꯆꯥ ꯑꯩꯈꯣꯏ ꯑꯍꯟ ꯑꯣꯏꯒꯦꯔꯥ ꯑꯉꯥꯡ ꯑꯣꯏꯒꯦꯔꯥ ꯋꯥꯈꯜꯁꯦ ꯌꯥꯝ ꯈꯟꯊꯔꯒ ꯂꯧꯒꯗꯕ ꯈꯣꯡ ꯊꯥꯡꯅꯦꯒ ꯁꯨꯃꯥꯏꯅ ꯆꯨꯝꯅ ꯆꯨꯝꯅ ꯂꯧꯕꯁꯦ ꯌꯥꯗꯦꯅ ꯈꯪꯉꯦ
ꯍꯣꯏ ꯍꯣꯏ ꯍꯣꯏ ꯃꯃꯥ ꯃꯄꯥꯒꯤ ꯃꯤꯠꯌꯦꯡꯒꯤ ꯋꯥꯡꯃꯗ ꯆꯠꯀꯅꯣ ꯑꯗꯣ ꯃꯃꯥ ꯃꯄꯥꯗꯒꯤ ꯍꯥꯟꯅ ꯋꯥꯍꯪ ꯍꯪꯉꯀꯥꯟꯗ ꯑꯩ ꯁꯤꯗ ꯆꯠꯂꯨꯒꯦ ꯌꯥꯕ꯭ꯔꯥ ꯌꯥꯗꯕ꯭ꯔꯥ ꯍꯪꯉꯒ ꯆꯠꯊꯣꯛꯑꯣꯗꯣ ꯅꯠꯇ꯭ꯔꯅꯦ ꯑꯗꯨꯁꯨ ꯑꯃ ꯑꯣꯏꯗꯣꯏꯅꯦ
ꯍꯣꯏ
ꯍꯣꯏ ꯑꯗꯨꯃꯥꯏꯅ ꯇꯧꯗꯧꯅꯤꯀꯣ ꯑꯗꯣ